ꯍꯜꯂꯣ
ꯆꯥꯎ
ꯇꯥꯔ ꯕꯣ
ꯕꯣ
ꯍꯜꯂꯣ ꯑ ꯁꯥꯔꯤꯅꯦ ꯑꯩꯗ ꯅꯪ ꯁꯨꯝ ꯑꯃꯇꯪꯗ ꯑꯣꯏꯔꯁꯨ ꯁꯥꯟꯅꯔꯝꯒꯦ ꯆꯪꯗꯅ ꯂꯩ ꯇꯥꯏꯌꯦ ꯇꯥꯏꯌꯦ ꯅꯪꯉꯣꯟꯗ ꯐꯖꯅ ꯇꯥꯗꯕ꯭ꯔꯥ
ꯇꯥꯕꯔꯣ
ꯇꯥꯏꯌꯦ
ꯇꯕ
ꯑꯩ ꯅꯥꯗꯤ ꯇꯥꯏꯑ ꯐꯖꯅ ꯅꯪ ꯐꯖꯅ ꯇꯥꯗ꯭ꯔꯕ
ꯇꯥꯏꯌꯦ ꯇꯥꯏꯌꯦ ꯇꯥꯕ꯭ꯔꯣ ꯇꯥꯏꯌꯦ ꯇꯥꯏꯌꯦ
ꯇꯥꯏꯌꯦ ꯑꯩꯕꯨꯗꯤ ꯇꯥꯏꯌꯦ
ꯍꯜꯂꯣ ꯋꯥꯗ꯭ꯔꯤꯕ
ꯑꯁ ꯋꯥꯁꯜꯂꯛꯑꯕꯅꯤ ꯆꯪꯒꯗꯕꯅꯤ ꯉꯍꯥꯛꯇꯪ ꯀꯩꯅꯣ ꯇꯧꯔꯒ ꯑꯩ ꯅꯪꯒꯤꯗꯣ ꯉꯍꯥꯛꯇꯪ ꯋꯥꯔꯤ ꯉꯍꯥꯛꯇꯪ ꯁꯥꯟꯅꯔꯝꯒꯦꯅ ꯇꯧꯕꯅꯦ
ꯎ ꯎꯝ
ꯅꯪꯒꯤ ꯇꯨꯝꯕꯩ ꯇꯥꯏꯃꯤꯡ ꯌꯧꯁꯤꯜ ꯂꯥꯛꯑꯃꯅꯤꯅꯦ
ꯑꯩꯔꯥ ꯎꯝ ꯉꯔꯗꯤ ꯇꯨꯝꯃꯗꯕꯅꯦ ꯎꯝ
ꯑꯩꯗꯤ ꯇꯨꯝꯗꯤ ꯇꯨꯝꯅꯤꯡꯗ꯭ꯔꯦ ꯑꯗꯨ ꯑꯣꯏꯇꯥꯔꯁꯨ ꯗꯨꯝ ꯆꯪꯉꯒ ꯃꯅꯨꯡꯗ ꯉꯥꯛꯇ ꯂꯩꯔꯗꯤ ꯇꯨꯝꯈ꯭ꯔꯒ
ꯎꯝ ꯍꯣꯏ
ꯕꯣꯟ ꯌꯦꯡꯑꯣꯏꯗꯔꯣ ꯉꯁꯤꯗꯤꯦ
ꯕꯣꯟꯂꯣ ꯕꯣꯟꯗꯤ ꯀꯅ ꯑꯩꯁꯨ ꯄꯥꯝꯕꯥ ꯇꯤꯝ ꯑꯣꯏꯗꯕ ꯀꯥꯟꯅ ꯕꯤꯠ ꯌꯥꯎꯗꯦꯗꯥ
ꯃꯁꯤꯗꯤ ꯑꯦ ꯉꯁꯤꯗꯤ ꯅꯨꯡꯉꯥꯏꯅꯤ ꯀꯥꯏ ꯍꯥꯏꯅꯤꯅꯦ ꯖꯄꯥꯟꯒ ꯕ꯭ꯔꯥꯖꯤꯜꯒ ꯍꯥꯏꯕ ꯀꯩꯅꯣꯝ ꯂꯩꯗꯥꯏꯅꯦ
ꯎꯝ ꯈꯔ ꯌꯦꯡꯉꯝꯃꯦ ꯑꯗꯨꯗꯤ ꯅꯉꯣꯟꯗ ꯀꯣꯜ ꯇꯧꯔꯒ ꯑꯃꯨꯛ ꯂꯥꯛꯄ ꯖ ꯑꯍꯤꯡ ꯊꯦꯡ ꯊꯦꯡ ꯂꯩꯗꯨ ꯆꯥꯛ ꯂꯥꯝꯃꯛꯄꯒ ꯌꯥꯎꯗ꯭ꯔꯣ
ꯑꯗꯨꯗꯤ ꯌꯥꯎꯋꯦ ꯑꯃꯨꯃꯨꯛꯇꯤ ꯑꯆꯥꯄꯣꯠꯆꯥꯏ
ꯎꯝ ꯆꯁꯜꯂꯥ ꯇꯨꯝꯕ ꯑꯃꯨꯛ ꯌꯥꯔꯣꯏꯗꯣꯏ ꯑꯇꯩ
ꯑꯁ ꯑꯩꯗꯤ ꯈꯪꯗꯦ ꯌꯥꯝ ꯆꯥꯕꯩ ꯅꯠꯇꯦ ꯁꯨꯝ ꯀꯩꯅꯣꯝꯃ ꯑꯗꯨꯝ ꯆꯥꯅꯤꯡꯉꯀꯣ ꯌꯥꯎꯋꯦꯗ ꯑꯗꯨꯝ ꯑꯗꯨꯝ ꯁꯨꯝ ꯀꯥꯟꯗꯁꯨ ꯑꯗꯨꯝ ꯍꯦꯛꯇ ꯆꯥꯕ ꯌꯥꯎꯏ ꯑꯆꯥꯄꯣꯠꯁꯦ ꯑꯗꯨꯝ ꯑꯩ ꯆꯥꯛꯇꯤꯅꯦ ꯑꯗꯨ ꯃꯁꯥꯒꯤ ꯑꯣꯏꯅ ꯑꯩꯒꯤ ꯆꯥꯛꯇꯤ ꯀꯌꯥ ꯊꯧꯑꯣꯏꯒꯟꯗꯦꯕ ꯊꯣꯏꯒꯟꯗꯦꯗꯤ ꯑꯗꯨꯁꯨ ꯆꯥꯛꯇꯣ ꯌꯥꯝ ꯀꯩ ꯍꯥꯏꯅꯤ ꯑꯗꯨꯝ ꯄꯨꯛ ꯊꯟꯅꯕ ꯆꯥꯕ ꯉꯝꯗꯦ ꯆꯥꯛꯁꯤꯗꯤ ꯑꯗꯨꯝ ꯑꯆꯥꯄꯣꯠꯀꯨꯝꯕ ꯑꯆꯣꯏꯄꯥꯒꯨꯝꯕꯗꯤ ꯑꯗꯨꯝ ꯆꯥꯕꯗ ꯍꯩꯅꯕꯤ ꯑꯣꯏꯌꯦꯕ ꯑꯗꯨꯅ ꯍꯧꯖꯤꯛꯄꯣꯛ ꯑꯗꯨꯝ ꯍꯩꯅꯔꯤꯁꯦ ꯆꯥꯛ ꯌꯥꯝ ꯀꯟꯅ ꯆꯥꯛꯇꯤ ꯑꯩꯗꯤ ꯑꯃꯨꯛꯇꯪꯗ ꯄꯨꯂꯞ ꯆꯥꯛ ꯆꯥꯕꯗ ꯄꯨꯛ ꯊꯟꯅꯕ ꯆꯥꯕ ꯉꯝꯗꯕ ꯎꯝ ꯆꯥꯛ ꯑꯃꯨꯛꯇꯪ ꯆꯥꯕꯗ ꯑꯩꯈꯣꯏ ꯄꯨꯛ ꯄꯤꯛ ꯊꯟꯕꯤ ꯆꯥꯕꯒꯗꯣ
ꯎꯝ
ꯑꯗꯨꯗꯨꯅ ꯆꯥꯕꯗꯣ ꯉꯝꯗꯦꯕ ꯅꯍꯥꯛ ꯂꯩꯔꯒ ꯑꯃꯨꯛ ꯆꯥꯔ ꯑꯃꯨꯛ ꯋꯥꯟꯕ ꯇꯧꯕ
ꯑꯩꯈꯣꯏ ꯃꯥꯍꯣꯏꯁꯨ ꯀꯟꯅ ꯆꯥꯒꯟꯕ ꯑꯣꯏꯗꯦꯕꯀꯣ
ꯆꯥꯛꯁꯤꯁꯨ ꯆꯥꯗ꯭ꯔꯥꯁꯨ ꯌꯥꯏꯍꯦ ꯍꯥꯏꯕ ꯃꯤꯅꯤ ꯑꯩ ꯆꯥꯛ ꯌꯥꯝ ꯊꯧꯑꯣꯏꯗꯕ ꯍꯥꯏꯇꯔꯦ
ꯑꯁꯥ ꯑꯁꯥ
ꯑꯆꯥꯄꯣꯠ ꯆꯥꯔꯗꯤ ꯑꯗꯨꯝ ꯌꯥꯔꯦꯁꯤꯅꯤ ꯈꯜꯂꯤꯁꯦ ꯑꯗꯣ ꯍꯧꯖꯤꯛꯛꯇꯕꯨ ꯈꯔ ꯑꯍꯟ ꯑꯣꯏꯁꯤꯜꯂꯛꯄꯩ ꯍꯥꯏꯒꯗ꯭ꯔꯣ ꯈꯔ ꯆꯍꯤꯗꯣ ꯈꯔ ꯀꯩꯅꯣ ꯇꯧꯁꯤꯜꯂꯛꯄꯩ ꯑꯆꯥꯄꯣꯠ ꯆꯥꯕ ꯈꯣꯠꯄ ꯒꯥꯁꯦ ꯒꯌꯥ ꯀꯩꯝ ꯇꯧꯗ꯭ꯔꯕꯅꯦ ꯑꯁ
ꯎꯝ
ꯉꯥꯏꯍꯥꯛ ꯂꯩꯔꯒ ꯅꯨꯡꯗꯥꯡ ꯋꯥꯏꯔꯝ ꯊꯣꯛꯑꯥꯒ ꯑꯆꯥꯄꯣꯠ ꯑꯃꯨꯛ ꯆꯥꯁꯤꯜꯂꯅꯤ ꯆꯥꯛ ꯖꯥ ꯂꯣꯏꯔꯦꯅ ꯇꯧꯔ ꯂꯩꯔꯕꯅꯤ ꯑꯗꯨꯅ ꯏꯁꯥꯗꯤ ꯅꯣꯏꯗꯦꯕ ꯑꯈꯣꯏꯖꯦ
ꯎꯝ
ꯑꯗꯨꯝ ꯄꯥꯔꯒ ꯑꯗꯨꯝ ꯂꯩꯔꯕꯅꯤ ꯂꯩꯔꯕ
ꯑꯗꯣ ꯐꯖꯅ ꯍꯥꯏꯗꯤ ꯆꯥꯛ ꯀꯩꯀꯩ ꯐꯖꯅ ꯆꯥꯕ ꯅꯣꯏꯈꯠꯄꯗꯤ ꯌꯥꯎꯗ꯭ꯔꯣ
ꯑꯗꯨꯅꯤ ꯅꯣꯏꯈꯠꯂꯦ ꯑꯩ ꯃꯔꯛ ꯑꯃ ꯑꯩꯈꯣꯏ ꯃꯥꯅ ꯆꯩꯃꯟꯗꯅ ꯀꯩꯅꯣꯗ ꯗꯣꯛꯇꯔ ꯌꯦꯡꯊꯣꯛꯑꯥꯒ ꯍꯥꯏꯐꯦꯠ ꯚꯤꯇꯥꯃꯤꯟ ꯊꯛꯑꯥꯒ ꯈꯔ ꯆꯥꯕ ꯌꯥꯎꯈꯔꯦ ꯑꯗꯨꯗꯒꯤ ꯅꯣꯏꯈꯠꯃꯟꯗꯅ ꯑꯗꯨꯏꯗꯤ ꯆꯥꯗ꯭ꯔꯦꯅ ꯑꯗꯨꯗꯩꯩ ꯂꯦꯞꯈ꯭ꯔꯦ ꯑꯗꯨꯏꯗꯩꯗꯤ ꯑꯗꯨꯏ ꯑꯃꯨꯛ ꯍꯟꯊꯔꯦ ꯐꯅꯌꯥꯝ ꯀꯨꯢ ꯑꯗꯨ ꯑꯗꯨ ꯅꯣꯏꯈꯠꯄꯗꯣ ꯐꯅꯌꯥꯝ ꯀꯨꯏꯅ ꯆꯠꯂꯤꯍꯦ ꯄꯥꯛ ꯍꯟꯗꯗꯦ ꯑꯗꯨ ꯅꯣꯏꯕꯗꯨꯁꯨ ꯑꯩꯅ ꯌꯥꯝ ꯀꯟꯅ ꯑꯩ ꯑꯩ ꯃꯁꯥ ꯑꯣꯏꯅ ꯌꯥꯝ ꯅꯣꯏꯖꯅꯤꯡꯗꯕ ꯍꯥꯏꯇꯥꯔꯦ
ꯑꯥ
ꯅꯣꯏꯖꯅꯤꯡꯗꯕ ꯍꯥꯏꯗꯤ ꯁꯨꯝ ꯎꯟꯖꯥꯁꯦ ꯅꯣꯏꯊꯣꯛꯑꯗꯤ ꯁꯨꯝ ꯑꯍꯟ ꯃꯥꯟꯖꯟꯕ ꯈꯣꯠꯖꯤꯟꯕ ꯇꯧꯋꯤꯗꯅ ꯃꯥꯟꯅꯕ ꯍꯥꯏꯕꯗꯤ ꯁꯨꯝ ꯁ꯭ꯀꯤꯟꯗꯨ ꯇꯤꯡꯊꯣꯛꯑꯕꯅꯤꯅ ꯀꯩ ꯍꯥꯏꯗꯣꯏꯅꯣ ꯈꯪꯗꯦ ꯑꯩꯈꯣꯏ ꯏꯃꯥꯟꯅꯕꯤ ꯁꯨꯝ ꯂꯦꯡꯒꯥ ꯃꯔꯛꯇꯁꯨ ꯑꯗꯨꯝ ꯑꯩꯅ ꯑꯗꯨꯝ ꯃꯌꯥꯡ ꯑꯗꯨꯝ ꯀꯪꯉ ꯂꯩꯕꯒꯤ ꯑꯗꯨꯝ ꯆꯥꯡ ꯑꯝꯗ ꯑꯗꯨꯝ ꯂꯩꯕꯗꯣ ꯇꯧꯋꯦꯕ ꯑꯗꯨ ꯅꯣꯏꯊꯣꯛꯈꯤꯕꯗꯤ ꯍꯦꯛꯇ ꯑꯍꯟ ꯃꯥꯟꯖꯟꯕꯩ ꯇꯥꯏꯞꯇ ꯇꯧꯕꯗꯨ ꯑꯩꯒꯤꯅ ꯃꯁꯥꯒꯤ ꯑꯣꯏꯅ ꯑꯩ ꯅꯣꯏ ꯑꯩ ꯄꯥꯛꯅ ꯅꯣꯏꯒꯠꯂꯛꯇꯦꯗ ꯑꯗꯨꯕꯨꯗꯤ ꯌꯥꯝꯅ ꯅꯣꯏꯕꯗꯤ ꯑꯩ ꯄꯥꯝꯖꯗꯦ
ꯅꯣꯏꯔꯣꯝꯗ ꯀ꯭ꯂꯥꯁ ꯑꯩ ꯑꯁ
ꯀꯩ ꯍꯥꯏꯕ ꯍꯜꯂꯣ ꯇꯥꯗ꯭ꯔꯕꯣ
ꯎꯝ ꯑꯩꯁꯨ ꯍꯥꯟꯅ ꯇꯨꯌꯦꯐꯥꯎ ꯀꯟꯅ ꯀꯔꯤ ꯇꯥꯕ꯭ꯔꯥ ꯇꯥꯕ꯭ꯔꯥ
ꯇꯥꯏꯌꯦ
ꯇꯥꯔꯦꯀꯣ ꯑꯣ ꯑꯩꯈꯣꯏ ꯆꯍꯤ ꯑꯅꯤ ꯑꯍꯨꯝꯁꯦ ꯐꯖꯅ ꯅꯣꯏꯈꯠꯈꯤꯕ ꯌꯨꯝꯗ ꯂꯩꯔꯛꯄꯗꯒꯤ
ꯎꯝ ꯑꯩꯗꯤ ꯄꯥꯛꯅ ꯅꯣꯏꯈꯠ ꯅꯣꯏ ꯈꯠꯂꯝꯗꯦ ꯈꯪꯗꯦꯗ ꯑꯩꯁꯨ ꯄꯥꯛ ꯅꯣꯏꯈꯠꯄꯗꯤ ꯄꯥꯝꯗꯕꯅꯤ ꯑꯗꯨꯝ ꯅꯣꯏꯁꯨ ꯅꯣꯏꯗꯦ ꯑꯗꯨꯝ ꯆꯥꯡ ꯑꯃꯗ ꯑꯗꯨꯝ ꯂꯩꯕ ꯌꯥꯝ ꯄꯥꯔꯁꯨ ꯐꯕꯗꯤ ꯐꯖꯗꯦ ꯑꯗꯨ ꯑꯣꯏ ꯇꯥꯔꯁꯨ
ꯎꯝ ꯅꯣꯏꯕꯣ ꯄꯥꯕꯒꯁꯦ ꯈꯤꯇꯪ ꯄꯥꯥꯕꯅꯗꯤ ꯈꯤꯇꯪ ꯐꯕ ꯃꯥꯜꯂꯦ
ꯄꯥꯕꯅ ꯈꯤꯇꯪ ꯐꯩ ꯍꯥꯏꯗꯤ ꯏꯁꯥꯗ ꯁꯨꯝ ꯌꯥꯡꯉꯦꯕ
ꯎꯝ
ꯀꯩꯅꯣꯝ ꯇꯧꯕ ꯈꯣꯠꯄ ꯑꯣꯏꯇꯥꯔꯁꯨ ꯎꯝ ꯑꯗꯨꯝ ꯃꯁꯥꯒꯤꯁꯨ ꯑꯗꯨꯝ ꯌꯥꯝ ꯀꯟꯅ ꯅꯣꯏꯖꯗꯦꯗ ꯑꯩꯈꯣꯏꯗꯤ ꯅꯣꯏꯖꯗꯦꯗ ꯌꯥꯝ ꯃꯤꯗꯧ ꯌꯥꯝ ꯀꯩ ꯍꯥꯏꯅꯤ ꯌꯥꯝ ꯆꯥꯎꯈꯠꯄꯗꯣ ꯇꯧꯗꯦꯕ
ꯎꯝ
ꯅꯣꯏꯕꯗꯤ ꯁꯦꯠꯄ ꯆꯥꯕꯗꯁꯨ ꯅꯨꯡꯉꯥꯏꯇꯦꯗꯅ
ꯅꯨꯡꯉꯥꯏꯇꯦ ꯅꯨꯡꯉꯥꯏꯇꯦ
ꯌꯥꯝ ꯀꯡꯉꯁꯨ ꯐꯖꯗꯦ ꯑꯗꯨ ꯈꯔ ꯑꯗꯨꯝ ꯃꯌꯥꯏ ꯑꯣꯏꯔꯞ ꯂꯩꯔꯗꯤ ꯑꯗꯨꯝ ꯌꯥꯏ ꯋꯦꯠ ꯌꯥꯝ ꯒꯦꯟ ꯇꯧꯈꯠꯄꯁꯦ ꯅꯨꯄꯤꯗꯗꯤ ꯀꯩꯁꯨ ꯌꯥꯝ ꯐꯠꯇꯦꯗ ꯍꯥꯏꯗꯤ ꯐꯠꯇꯦꯗꯤ ꯃꯥꯒꯤ ꯆꯍꯤꯗꯨꯒꯤ ꯃꯇꯨꯡ ꯏꯟꯅꯗꯤ ꯈꯔ ꯈꯔꯗꯤ ꯑꯗꯨꯝ ꯂꯥꯛꯀꯅꯤ ꯔꯦꯠꯇꯤ ꯑꯗꯨꯝ ꯍꯦꯟꯒꯠꯂꯛꯄ ꯐꯒꯅꯦꯕ ꯑꯗꯨꯒꯁꯨ ꯌꯥꯝꯅ ꯈꯠꯄꯁꯦ ꯌꯥꯝ ꯄ꯭ꯔꯣꯕ꯭ꯂꯦꯝ ꯌꯥꯝ ꯂꯥꯛꯑꯦ
ꯁꯤ
ꯑꯩꯈꯣꯏ ꯏꯃꯥꯟꯅꯕꯤꯈꯩꯗꯤ ꯑꯁ ꯑꯩꯒꯗꯤ ꯌꯥꯝ ꯊꯤꯅ ꯍꯩꯌꯧꯔꯦꯑꯦ ꯃꯣꯏꯗꯤ ꯁꯤ ꯌꯥꯝꯅ ꯆꯥꯎꯈꯠꯇꯕꯅꯤ ꯃꯁꯥꯈꯩꯁꯦ
ꯑꯩꯗꯤ ꯑꯗꯨꯝ ꯍꯧꯖꯤꯛꯐꯥꯎ ꯁꯨꯋꯥꯏꯑꯗꯨꯝ ꯂꯩ ꯂꯩꯔꯤ
ꯕꯦꯕꯤ ꯅꯨꯄꯤꯗꯤ ꯑꯗꯨꯝ ꯂꯨꯍꯣꯡ ꯍꯥꯏꯗꯤ ꯃꯌꯨꯝꯒꯨꯝꯕ ꯄꯥꯜꯂꯒꯀꯣ ꯃꯁꯥꯁꯤ ꯆꯥꯎꯈꯠꯈꯤꯕ ꯍꯟꯊꯕ ꯉꯝꯗꯕꯒꯨꯝꯕ
ꯍꯣꯏ ꯑꯗꯨꯃꯥꯏꯅ ꯂꯣꯏ ꯇꯧꯋꯦꯕ
ꯂꯨꯏꯗ ꯅꯨꯄꯤ ꯑꯒꯤꯗꯤ
ꯑꯗꯨꯗꯩꯗꯤ ꯃꯁꯥ ꯆꯥꯎꯈꯠꯂꯗꯤ ꯅꯨꯄꯤꯗꯗꯤ ꯌꯥꯝ ꯉꯝꯅ ꯀꯩ ꯍꯥꯏꯅꯤ
ꯎꯝ
ꯌꯥꯡꯀꯩ ꯁꯨꯝ ꯂꯥꯏꯅꯥꯁꯦ ꯁꯨꯝ ꯃꯈꯟ ꯃꯈꯟ ꯌꯥꯝ ꯂꯥꯛꯇꯣꯏꯅꯦ
ꯍꯧꯖꯤꯛ ꯐꯥꯎꯒꯤꯗꯤ ꯀꯩꯁꯨꯝꯗꯤ ꯇꯧꯗ꯭ꯔꯤ
ꯑꯗꯨꯣꯏꯗꯤ ꯐꯟꯗ ꯅꯪ ꯅꯥꯒꯟꯗꯕ ꯑꯣꯏꯔꯤꯁ ꯑꯗꯨ ꯆꯥꯕꯗꯤ ꯈ꯭ꯔ ꯗꯤ ꯆꯥꯁꯤꯟꯂꯨ
ꯆꯥꯕꯗꯤ ꯌꯥꯝ ꯀꯟꯅ ꯍꯧꯖꯤꯛꯇꯤ ꯑꯆꯣꯏ ꯄꯥꯗꯤ ꯆꯥꯗ꯭ꯔꯦꯕ
ꯎꯝ
ꯑꯗꯣ ꯆꯥꯛꯇꯤꯑ ꯆꯥꯛꯄꯨꯗꯗꯗꯤ ꯌꯥꯝ ꯀꯩꯅꯣ ꯇꯧꯅ ꯆꯥꯕ ꯅꯥꯠꯇꯕꯅꯤ ꯑꯗꯨꯕꯨ ꯆꯥꯡ ꯑꯝꯗ ꯑꯗꯨꯝ ꯆꯥꯕ ꯑꯗꯨꯃꯥꯏꯅ ꯇꯧꯕꯒꯤ ꯑꯁ ꯑꯩꯈꯣꯏ ꯏꯅꯥꯎꯄꯤ ꯅꯗꯤ ꯑꯩꯉꯣꯟꯗꯒꯤ ꯍꯟꯕꯒ ꯃꯥꯟꯕ ꯀꯣ ꯃꯁꯥ ꯆꯥꯎꯈꯠꯈꯤꯕꯒꯤ
ꯑꯗꯨꯅꯤ ꯃꯁꯥ ꯆꯥꯎꯈꯠꯄꯁꯦ ꯑꯉꯥꯡ ꯑꯣꯏꯔꯀꯥꯟꯗꯅ ꯐꯩꯑꯦꯕ ꯍꯧꯖꯤꯛ ꯆꯍꯤ ꯀꯨꯟꯊ꯭ꯔꯥ ꯃꯨꯛꯀ ꯁꯨꯔ ꯆꯥꯎꯈꯠꯂꯛ ꯍꯧꯖꯤꯛꯇꯤꯀꯣ ꯆꯍꯤ ꯃꯔꯤ ꯃꯉꯥ ꯒꯛ ꯂꯥꯎꯅ ꯍꯥꯞꯆꯤꯟꯈ꯭ꯔꯅꯦꯕ ꯑꯗꯣ
ꯍꯥꯞ ꯍꯥꯞꯆꯤꯟꯕꯕꯨ ꯍꯥꯞꯆꯤꯟꯕ ꯃꯥꯜꯂꯤꯅꯦ ꯑꯁꯦꯡꯕꯒꯤ ꯑꯗꯨ ꯑꯩꯉꯣꯟꯗ ꯅꯪꯅ ꯅꯅꯥꯎꯄꯤꯔꯅ ꯍꯦꯛꯇ ꯍꯪꯉꯛꯇꯣꯏꯅꯦꯕ
ꯍꯦꯍꯦ
ꯆꯍꯤꯗꯨꯁꯨ ꯃꯥꯅ ꯀꯩꯅꯣ ꯇꯧꯗꯕꯩ ꯃꯥꯟꯕꯩꯅꯦ ꯍꯥꯏꯕ ꯃꯁꯥ ꯆꯥꯎ
ꯍꯦꯍꯦ ꯑꯩꯒꯤꯁꯨ ꯈꯣꯏ ꯃꯅꯥꯛꯇꯒ ꯏꯃꯥꯟꯅꯕ ꯑꯃ ꯑꯩꯒꯤ ꯄꯣꯠ ꯑꯃ ꯊꯤꯟꯕ ꯂꯥꯛꯄ ꯌꯨꯝꯗ ꯑꯩꯅ ꯁꯤꯗ ꯂꯩꯕ ꯌꯨꯝꯗ ꯑꯈꯣꯏ ꯆꯦꯅ ꯑꯉꯥꯡ ꯂꯥꯏꯔꯤꯛ ꯇꯥꯛꯑ ꯂꯩꯕ ꯑꯗꯨꯗ ꯏꯃꯥꯟꯅꯕꯗꯨꯅ ꯐꯣꯟ ꯇꯧꯔꯛꯑꯦ ꯗꯨ ꯅꯪ ꯅꯆꯟ ꯅꯨꯄꯤꯗꯨ ꯄꯤꯔꯝꯃꯕꯅꯦ ꯍꯥꯏꯔꯛꯏꯅꯤ ꯀꯩꯅꯣ ꯄꯣꯠ ꯄꯤꯔꯝꯕꯗꯨꯗ ꯑꯩꯅ ꯑꯩ ꯏꯆꯟ ꯅꯨꯨꯄꯤ ꯂꯩꯇꯦꯅ ꯍꯥꯏꯕ ꯅꯣꯏ ꯅꯆꯦꯔꯥ ꯍꯥꯏꯅ ꯇꯧꯍꯧꯗꯔꯦ
ꯏꯁꯥ ꯆꯥꯎꯈꯠꯈꯤꯕꯗ ꯍꯦꯛꯇ ꯑꯍꯟ ꯍꯦꯛꯇ ꯃꯥꯥꯡꯖꯟꯈꯤꯕꯅꯤ
ꯎꯝ
ꯑꯗꯨꯅꯦ ꯍꯧꯖꯤꯛꯀꯥꯟꯗꯤ ꯅꯨꯄꯥꯈꯩꯁꯦ ꯃꯁꯥꯒ ꯌꯥꯝ ꯁꯦꯝꯅꯔꯕꯅꯦ ꯖꯤꯝ ꯆꯠꯇꯅ ꯈꯣꯠꯇꯅ
ꯇꯧꯔꯦ ꯊꯥ ꯑꯃꯨꯛ ꯁꯦꯝꯒꯅꯤ ꯑꯃꯨꯛ ꯀꯨꯝꯍꯩ ꯍꯔꯥꯎ ꯂꯥꯛꯄꯗ ꯂꯣꯏꯁꯤꯟꯒꯅꯤ ꯍꯞꯇꯥ ꯑꯃꯗ
ꯑꯩꯈꯣꯏꯒꯤ ꯏꯅꯥꯎꯄꯥꯈꯣꯏꯁꯨ ꯆꯠꯂꯤꯅꯤ ꯑꯥ ꯊꯥꯕꯟ ꯃꯌꯥ ꯌꯧꯈꯠꯂꯛꯑꯗꯤ ꯃꯤꯒꯤ ꯊꯥꯕꯟ ꯆꯣꯡꯕꯒꯤ ꯁꯦꯝꯕ ꯍꯧꯋꯦ ꯍꯥꯏꯌꯦ ꯊꯥ ꯑꯃꯅꯤ ꯋꯥꯠꯂꯤꯉꯩꯗꯒꯤ ꯃꯣꯏꯗꯤ
ꯎꯝ
ꯑꯗꯨꯝ ꯀꯥꯡ ꯉꯅ ꯁꯥꯟꯅꯈ꯭ꯔꯗꯤ ꯑꯗꯨꯝ ꯀꯨꯏꯅ ꯆꯠꯄ꯭ꯔꯥ ꯅꯣꯏ ꯁꯥꯟꯅꯕꯖꯦ
ꯑꯣ ꯆꯥꯡ ꯅꯥꯏꯅ ꯍꯥꯏꯁꯦ ꯍꯣꯏ ꯏꯁꯥꯒꯤ ꯅꯨꯡꯉꯥꯏꯅꯕ ꯇꯧ ꯑꯗꯨꯕꯨ ꯍꯤꯗꯥꯛꯀꯨꯝꯕ ꯀꯥꯞꯄ ꯈꯣꯠꯄꯗꯗꯤ ꯌꯥꯝꯀꯣ ꯏꯁꯥꯒꯤ ꯆꯥꯡ ꯑꯃꯗ ꯅꯨꯡꯉꯥꯏꯅꯕ ꯑꯗꯨꯝ ꯁꯥꯟꯅꯔ ꯑꯗꯨꯝ ꯂꯥꯏꯞ ꯏꯁꯇꯥꯏꯜ ꯑꯣꯏꯅ ꯍꯥꯏꯇꯥꯔꯦ
ꯎꯝ
ꯊ ꯊꯥꯏꯅ ꯀꯣꯚꯤꯠ ꯃꯅꯨꯡ ꯌꯥꯝ ꯀꯟꯅ ꯀꯜꯂꯤ ꯀꯥꯟꯒꯤꯗꯣ
ꯎꯝ
ꯑꯗꯨꯗꯤ ꯌꯥꯝ ꯁꯥꯟꯅꯔꯝꯃꯦ ꯑꯩꯒꯤ ꯏꯅꯥꯎꯄꯥꯒ ꯇꯧꯔꯒ ꯁꯥꯟꯅꯕꯁꯤ ꯁꯨꯡꯂꯦꯞ ꯂꯦꯞꯇ꯭ꯔꯦ ꯅꯣꯏꯒꯤꯗꯤ ꯌꯨꯝꯗ ꯑꯗꯨꯝ ꯑꯗꯨꯗꯒꯤ ꯃꯥꯅ ꯑꯗꯨꯝ ꯁꯥꯟꯅꯍꯧꯔꯦ ꯑꯩꯅ ꯑꯃꯨꯛ ꯁꯥꯟꯅꯕꯁꯦ ꯂꯦꯞꯈ꯭ꯔꯦ ꯑꯗꯨꯗꯒꯤꯗꯤ ꯃꯥ ꯑꯗꯨꯝ ꯀꯩꯅꯣ ꯁꯤꯐꯥꯏ ꯀꯩꯩ ꯈꯜꯂ ꯆꯪꯈ꯭ꯔꯦ ꯑꯗꯨꯝ ꯉꯟꯅ
ꯅꯣꯏꯒꯁꯦ ꯑꯗꯨꯃꯥꯏꯅ ꯁꯥꯟꯅꯔꯨꯔꯒ ꯂꯦꯞꯄꯖꯦ ꯑꯗꯨꯝ ꯃꯁꯥꯖꯦ ꯕꯛ ꯂꯥꯎ ꯆꯥꯎꯈꯠ ꯆꯨꯖꯨ ꯂꯩꯌꯦꯕ
ꯎꯝ ꯍꯣꯏ ꯑꯗꯨ ꯌꯥꯝꯅ ꯀꯩꯅꯣ ꯇꯧꯕ ꯀꯥꯡꯒꯨꯅꯤꯗ ꯗꯥꯏꯠꯇꯣ ꯗꯥꯏꯠꯇ ꯂꯩꯗꯅ ꯁꯥꯟꯅꯕ ꯍꯥꯏꯁꯦ ꯐꯅꯌꯥꯝꯅ ꯁꯥꯟꯅꯔꯁꯨ ꯗꯥꯏꯠ ꯀꯟꯇ꯭ꯔꯣꯜ ꯇꯧꯕ ꯉꯝꯗꯥ ꯑꯗꯨ ꯗꯥꯏꯠꯇ ꯁꯣꯏꯕꯩꯅꯤ ꯑꯗꯥꯒꯤ ꯐꯅꯌꯥꯝꯅ ꯁꯥꯟꯅꯔꯝꯕ ꯃꯤꯖꯦ ꯀꯩꯁꯨ ꯁꯥꯟꯅꯕꯖꯦ ꯂꯦꯞꯅꯤꯡꯉꯣꯏ ꯑꯗꯨ ꯍꯤꯗꯥꯛ ꯀꯩꯀꯩ ꯀꯥꯞꯄ ꯈꯣꯠꯂꯒ ꯁꯥꯟꯅꯕ ꯀꯥꯡꯒꯨ ꯁꯤꯒꯨꯝꯕꯅꯦꯕ ꯑꯩ ꯐꯔꯛ ꯌꯥꯝ ꯇꯥꯔꯛꯏ ꯆꯍꯤ ꯅꯤꯐꯨ ꯃꯉꯥ ꯌꯥꯡꯈꯩꯒ ꯁꯨꯔꯛ
ꯎꯝ ꯍꯣꯏ ꯍꯣꯏ ꯑꯗꯨ ꯍꯌꯦꯡ ꯑꯃꯨꯛ ꯁꯥꯟꯅꯔꯖꯤꯔꯥ